ꯍꯣꯏ ꯑꯥ
ꯑ ꯁꯣꯏꯔꯅꯦ
ꯍꯥꯥ
ꯇꯥꯏꯌꯦ ꯇꯥꯏꯌꯦ
ꯇꯔꯌꯦ
ꯑꯝꯇ ꯉꯥꯏꯕꯀꯣ ꯑꯗꯨꯝ ꯄꯥꯏꯌꯣ ꯑꯣ ꯁꯦꯀꯦꯟ ꯑꯍꯨꯝ ꯈꯛꯇ
ꯑꯣꯈꯥꯏ ꯑꯣꯈꯥꯏ
ꯑꯦ ꯀꯩꯅꯣ ꯑꯗꯨꯃꯥꯏꯅ ꯉꯥꯡꯕꯅꯤꯅꯦ ꯀꯩꯅ
ꯍꯥ
ꯌꯥꯝ ꯉꯥꯏꯈꯣ ꯉꯥꯏꯈꯣ ꯊ꯭ꯔꯤ ꯁꯦꯦꯛꯀꯦ ꯈꯛꯇ ꯑꯩ ꯏꯃꯥꯟꯅꯕ ꯑꯣ ꯀꯣꯜ ꯇꯧꯔꯛꯀꯦ ꯍꯥꯏꯕ ꯑꯗꯣ ꯑꯩ ꯅꯝꯕꯔ ꯄꯤꯒꯦ ꯍꯥꯏꯈꯤꯕ ꯑꯗꯣ ꯀ ꯑꯣꯈꯤꯈꯤꯒꯦ ꯋꯥ ꯋꯥ
ꯑꯥ ꯑꯥ ꯑ
ꯑꯩꯁ ꯅꯨꯄꯤꯅ ꯑꯣꯏꯅ ꯗꯤꯃꯥꯟ ꯇꯥꯁꯤꯜꯂꯛꯄ ꯋꯥꯅꯤꯀꯣ ꯀꯥꯏꯟ
ꯝ
ꯎꯝ ꯇꯥꯕ꯭ꯔꯣ ꯎꯝ ꯀꯩꯗꯧꯔꯤꯅꯣ
ꯐꯝꯃꯤꯌꯦ
ꯑꯥꯎ ꯁꯣꯏꯔꯦꯅꯦ ꯁꯣꯏꯔꯦꯅꯦ ꯁꯣꯏ__ ꯁꯣꯏꯔꯦꯅꯦ ꯅꯪꯒꯤꯗꯣ ꯀꯩꯅꯣ ꯍꯜꯂꯣ
ꯐꯥꯝꯕ
ꯍꯥꯥ
ꯇꯥꯏꯌꯦ
ꯀꯩꯗꯧꯔꯤꯅꯣ
ꯑꯣ ꯐꯝꯃꯤꯌꯦ
ꯅꯨꯡꯉꯥꯏꯀꯣ
ꯎꯝ ꯅꯪꯗꯤ
ꯐꯝꯔꯒ ꯂꯩ ꯑꯩꯁꯨ ꯆꯥꯛ ꯆꯥꯔꯕꯣ ꯑꯥ
ꯎꯝ
ꯆꯥꯔꯦ
ꯅꯪꯗꯤ ꯀꯩ ꯍꯦꯡꯖꯥꯡ ꯆꯥꯔꯦ ꯑꯧ ꯆꯥꯔꯦ ꯅꯪꯗꯤ
ꯍꯋꯥꯏꯒ ꯑꯂꯨ ꯆꯥꯏ ꯉꯁꯤꯗꯤ
ꯆꯥꯔꯦ
ꯍꯋꯥꯏꯒ ꯑꯂꯨ ꯆꯥꯏꯌꯦ ꯅꯪꯗꯤ
ꯑꯩꯗꯤ ꯌꯣꯟ ꯆꯥꯒꯤ__
ꯍꯥꯎꯋꯦ ꯈꯣꯟꯖꯦꯜꯗꯤ ꯈꯣꯟꯖꯦꯜ ꯌꯥꯝ ꯊꯨꯝ ꯌꯥꯝꯃꯦꯀꯣ ꯅꯪ ꯈꯣꯟꯖꯦꯜꯁꯤꯗꯤ ꯎꯝꯍ ꯊꯨꯝ ꯌꯥꯝꯃꯟꯈ꯭ꯔꯦꯗ ꯊꯨꯝ ꯌꯥꯝꯃꯟꯈ꯭ꯔꯦꯕ ꯅꯪ ꯈꯣꯟꯖꯦꯜꯗꯣ
ꯌꯥꯎꯔꯝꯃꯅꯤ
ꯑꯗꯨꯒ ꯑꯈꯣꯏ ꯂꯤꯡ ꯑꫭ ꯈꯣꯏ ꯑꯥ ꯀꯩ ꯍꯥꯏꯗꯣꯏꯅꯣ ꯅꯪ ꯉꯁꯥꯏ ꯍꯥꯏꯕꯗꯣ ꯑꯗꯨꯃꯥꯏ ꯑꯃꯨꯛ ꯈꯨꯉꯥꯡ ꯉꯥꯡꯉꯅꯨꯀꯣ ꯑꯃꯨꯛ ꯇꯥꯏ ꯇꯥꯏꯑꯦꯕ ꯅꯪꯅ ꯉꯥꯡ ꯉꯥꯡꯕꯗꯣ ꯅꯣꯏ ꯂ‍ꯦꯡꯒꫭꯏꯆ ꯉꯥꯡꯕꯗꯣ ꯌꯥꯝ ꯇꯥꯛꯑ‌ꯦꯕ ꯑꯇꯥ ꯑꯃꯨꯛꯀꯥ ꯉꯥꯡ ꯑꯃꯨꯛꯀ ꯉꯥꯡꯉꯗꯤ ꯑꯃꯨꯛ ꯉꯥꯡꯉꯗꯤ ꯎꯝꯍ ꯕꯦꯔꯥ ꯇꯥꯗꯣꯏꯅꯦ ꯍꯌꯦꯡꯋꯥꯏ ꯅꯪ
ꯈꯪꯉꯦꯗ
ꯀꯅꯥ ꯀꯅꯥ ꯂꯩꯔꯤꯅꯣ
ꯏꯃꯥꯟꯅꯕꯤ ꯈꫭꯏꯒꯂꯩꯌ‌ꯦ
ꯅꯨꯡꯉꯥꯏꯀꯣ ꯑꯗꯨꯗꯤ ꯑꯣ ꯇꯝꯄꯥꯛꯗꯔꫭ ꯈꯨꯟꯗꯔꯣ ꯇꯝꯄꯥꯛꯇ ꯂꯩꯕ꯭ꯔꯣ ꯅꯨꯡꯉꯥꯏꯅꯦ
ꯂꯩꯌꯦ ꯑ
ꯁ꯭ꯀꯨꯜ ꯑꯣ ꯀ꯭ꯂꯥꯁ ꯆꯠꯂꯤꯔꯣ ꯅꯠꯇ꯭ꯔꯒ ꯊꯕꯛ ꯇꯧꯔꯤꯔꯣ
ꯏꯇ꯭ꯔꯥꯕ
ꯑꯣ ꯀꯩꯒꯤ ꯀꯩ ꯆꯥꯏꯅꯤꯡꯅꯣ꯫
ꯅꯁꯤꯡꯒꯤ ꯅꯁꯤꯡꯒꯤꯔ‌ꯣꯕ ꯅꯔꯁꯤꯡꯒꯤ ꯇꯧꯕ
ꯑꯥꯁ꯫
ꯍꯥ ꯅꯔꯁꯤꯡꯒꯤ꯫
ꯑꯣ
ꯑꯥꯎ ꯌꯥꯝ ꯐꯩꯀꯣ ꯃꯤ ꯃꯆꯥꯗꯤ꯫ ꯃꯤ ꯑꯣꯏꯅꯕ ꯍꯣꯠꯅꯧ꯫ ꯃꯤ ꯑꯣꯏꯅꯕ ꯐꯖꯅ ꯍꯣꯠꯅꯧꯕ
ꯍꯣꯏ ꯍꯣꯠꯅꯔꯤꯌꯦ ꯅꯪꯗꯤ ꯀꯔꯤ꯫ ꯀꯔꯤ ꯍꯣꯠꯅꯕ꯭ꯔꯣ꯫
ꯑꯩ ꯑꯣ ꯗꯦꯠ꯫ ꯀꯨꯟ ꯁ꯭ꯋꯥꯏꯗ ꯑꯃꯨꯛ ꯀ꯭ꯂꯥꯁ ꯆꯠꯇꯣꯏꯕ ꯑꯩꯅ
ꯑꯣ ꯀꯣꯂꯦꯖ ꯀꯥꯕ꯭ꯔꯣ꯫
ꯀꯣꯂꯦꯖ ꯇꯣꯛꯑꯦ ꯀꯝꯄ꯭ꯌꯨꯇꯔ ꯀ꯭ꯂꯥꯁ ꯑꯃꯨꯛ ꯆꯠꯅꯤꯡꯉꯥꯏ ꯂꯩꯕ ꯑꯗꯨꯒꯤ
ꯑ‌ꯦ ꯑ‌ꯦ ꯐꯌ‌ꯦꯗ ꯀꯝꯄ꯭ꯌꯨꯇꯔ ꯇꯝꯕꯁꯨ ꯍꯌ‌ꯦꯡꯋꯥꯏꯊꯕꯛꯀꯤ꯫
ꯍꯣꯏ ꯍꯣꯏ ꯑꯗꯨꯒꯤꯅꯦ ꯆꯜꯂꯤꯗꯣ꯫ ꯀꯩ ꯎꯄꯥꯏ ꯂꯩ ꯑꯩꯈꯣꯏꯗꯤ
ꯐꯤꯁ ꯊꯕꯛ ꯐꯕ ꯐꯪꯉꯛ ꯐꯪꯉꯛꯀꯅꯤꯗ
ꯍꯥꯥ꯫
ꯊꯕꯛ ꯑꯐꯕ ꯐꯪꯒꯅꯤꯕ꯫ ꯊꯕꯛ ꯑꯐꯕ ꯍ‌ꯦꯛ ꯐꯉꯒ ꯇꯥꯎꯑꫭ꯫
ꯑꯣ
ꯊꯕꯛ ꯑꯐꯕ ꯍꯦꯛ ꯐꯪꯕꯒ ꯅꯨꯄꯤ ꯊꯤꯈ꯭ꯔꯣ꯫
ꯇꯤꯒꯔ ꯂꯑꯔ ꯑꯩꯗꯤ ꯅꯪ ꯑꯣꯏꯅ ꯂꯧꯋꯦꯅ ꯈꯜꯂꯤꯕꯅꯤꯅꯦ ꯀꯩꯅꯣ
ꯎꯝ ꯂꯧꯔ ꯂꯧꯔ꯫
ꯅꯪ ꯅ‌ꯦꯠ ꯅꯨꯡꯉꯥꯏꯗꯕ ꯃꯥꯜꯂꯦꯀꯣ꯫
ꯍꯥꯥ
ꯅꯪ ꯅꯦꯠ ꯅꯨꯡꯉꯥꯏꯔꯤꯕ ꯃꯥꯜꯂꯦꯕ ꯅꯪ ꯅꯦꯠ ꯅꯨꯡꯉꯥꯏꯇꯕ ꯃꯥꯜꯂꯦꯕ꯫
ꯀꯔꯤ ꯑꯩ ꯀꯔꯤ ꯅꯨꯡꯉꯥꯏꯇꯕ ꯍꯥꯏꯕꯗꯤ꯫
ꯍꯥꯥ꯫
ꯀꯔꯤ ꯅꯨꯡꯉꯥꯏꯇꯕ ꯍꯥꯏꯕꯗꯤ
ꯅꯪꯅꯦ ꯅꯨꯡꯉꯥꯏꯇꯕ ꯃꯥꯜꯂꯦꯕ
ꯑꯧ ꯑꯧ ꯑꯣ ꯁꯤꯗ ꯅꯦꯠ ꯌꯥꯗ꯭ꯔꯕ ꯑꯗꯨ ꯆꯞꯄ꯭ꯔꯥ
ꯍꯣꯏ ꯆꯠꯄꯦ ꯃꯔꯛ ꯃꯔꯛꯇ ꯆꯠꯄꯤ꯫
ꯑꯁ
ꯉꯁꯤꯗꯤ ꯀꯥꯏ ꯆꯠꯂꯦ
ꯉꯁꯤꯗꯤ ꯀꯩꯌꯝ ꯆꯠꯇꯦ꯫
ꯑꯣ ꯍꯌ‌ꯦꯡꯗꯤ ꯀꯥꯏ ꯆꯠꯇ‌‌ꯣꯏ ꯕ
ꯍꯌꯦꯡ ꯀꯂꯥꯁ ꯆꯠꯀꯅꯤ
ꯑꯣ ꯆꯂꯣ ꯆꯂꯨ
ꯅꯪ ꯍꯌ‌ꯦꯡ ꯀ꯭ꯂꯥꯁꯆꯠꯅꯤꯅ꯫
ꯍꯥꯥ
ꯍꯌꯦꯡ ꯀ꯭ꯂꯥꯁ ꯆꯠꯅꯤꯅ
ꯑꯩꯔꯣ
ꯍꯣꯏ
ꯎꯝ ꯂꯧ ꯆꯠꯇꯣꯏꯅꯦ ꯍꯌꯦꯡꯗꯤ ꯑꯩ ꯈꯨꯟꯗ ꯂꯩ ꯇꯝꯄꯥꯛꯗ ꯂꯩꯗꯤ ꯍꯌꯦꯡ ꯂꯣꯏꯔꯒ ꯉꯥꯏꯍꯥꯛꯇꯪ ꯄꯣꯊꯥꯔꯒ ꯗꯦ ꯀꯨꯟ ꯁ꯭ꯋꯥꯏꯗ ꯑꯃꯨꯛ ꯆꯠꯂꯅꯤ ꯂꯝꯄꯥꯛꯗ
ꯑꯦ
ꯀꯩ ꯎꯄꯥꯏ ꯂꯩ
ꯑꯍꯥꯎ ꯑꯍꯥꯎꯕ ꯄꫭꯔꯣ
ꯍꯣꯏ ꯄꯨꯔꯛꯀꯦ ꯅꯪꯒꯤꯗꯃꯛꯇ ꯑꯣꯏꯅ ꯄꯨꯔꯛꯀꯦꯀꯣ ꯑꯍꯥꯎ ꯑꯍꯥꯎꯕ
ꯎꯝ ꯍꯩ ꯍꯩ ꯄꯨꯔꯣ
ꯍꯥꯥ
ꯑꯩ ꯄꯨꯔꯣ
ꯍꯣꯏ ꯄꯨꯔꯛꯀꯦ
ꯍꯩꯅꯧ
ꯆꯨꯝꯕ꯭ꯔꯩꯒ ꯀꯩ ꯀꯩꯅꯣ ꯌꯥꯝ ꯄꯨꯔꯛꯀꯦꯅꯦ
ꯆꯨꯝꯕ꯭ꯔꯩ ꯍꯥꯏꯕ
ꯑꯧ ꯈꯪꯕ꯭ꯔꫭ ꯌꯥꯝ ꯍꯥꯎꯕꯅꯦ ꯅꯣꯏ ꯈꯨꯟꯗꯁꯨ ꯌꯥꯝꯅ ꯂꯩꯅꯤꯗ ꯍꯣꯏ
ꯈꯪꯗꯦꯍꯦ ꯑꯩꯗꯤ ꯍꯩꯒꯤ ꯃꯃꯤꯡ ꯄꯥꯀꯣꯡꯗꯤ ꯑꯩ ꯆꯥꯏ ꯄꯅꯤ ꯈꯪꯗꯦ
ꯍꯣꯏ ꯏꯪꯂꯤꯁꯇ ꯍꯥꯏꯔꯗꯤ ꯅꯪ ꯈꯪꯉꯝꯒꯅꯤ ꯑꯩꯅ ꯍꯣꯔꯦꯟ ꯍꯥꯏꯕꯤꯒꯦ
ꯑꯩꯈꯣꯏ ꯂꯣꯟꯗꯁꯨ ꯄꯥꯛ ꯈꯪꯗꯦ ꯑꯩꯗꯤ
ꯅꯪ ꯔꯣ
ꯍꯣꯏ
ꯀꯩꯒꯤ ꯈꯪꯉꯣꯗ ꯈꯪꯉꯣꯗ ꯕꯦꯔꯥ ꯀꯥꯅꯤꯀꯣ
ꯎꯝ
ꯍꯥ ꯃꯁꯛ ꯎꯗ꯭ꯔꯗꯤ ꯈꯪꯗꯦ
ꯑꯥ
ꯕꯦꯔꯥꯅꯤꯍꯦ
ꯕꯦꯔꯥ ꯈꯔ ꯇꯥꯕꯅꯤ
ꯎꯝ ꯅꯪ ꯈꯣꯟꯖꯦ ꯌꯥꯝ ꯐ꯭ꯔꯦꯁ ꯑꯣꯏꯀꯣ ꯊꯨꯝ ꯈꯤꯇꯪ ꯌꯥꯝꯂꯒ
ꯎꯝ ꯑꯣꯏꯕꯅꯦ ꯑꯣꯏꯕꯅꯦ ꯑꯗꯨꯝ
ꯇꯥꯕ ꯅꯨꯡꯉꯥꯏ
ꯈꯔ ꯑ ꯅꯨꯡꯉꯥꯏꯕꯅꯦ ꯅꯨꯡꯉꯥꯏꯕꯅꯦ
ꯍꯣꯏ ꯌꯥꯝ ꯅꯨꯡꯉꯥꯏ ꯏꯁꯩ ꯏꯁꯩ ꯑꯃ ꯆꯛꯄꯤꯌꯣ ꯑꯗꯨ ꯑꯣꯏꯔꯗꯤ
ꯑꯩ ꯏꯁꯩ ꯍꯩꯇꯦ ꯑꯩꯁꯦ ꯁꯛꯑꯗꯤ ꯅꯣꯡ ꯇꯥꯔꯅꯤ ꯑꯗꯨꯏꯅꯦ ꯉꯔꯥꯡ ꯏꯁꯩ ꯀꯟꯅ ꯁꯛꯃꯟꯕꯒꯤ ꯅꯣꯡ ꯇꯥꯔꯤꯗꯣ
ꯁꯛꯄꯤꯌꯣꯅꯦ ꯀꯩꯅꯣ
ꯏꯁꯩ ꯍꯩꯔꯗꯤ ꯐꯕ ꯏꯁꯩ ꯍꯩꯇꯕꯒꯤꯅꯦ
ꯍꯣꯔꯦꯟ ꯑꯩ ꯇꯨꯝ ꯇꯨꯝꯕ ꯌꯥꯔꯣꯏꯀꯣ ꯅꯪ ꯁꯛ ꯅꯪ ꯏꯁꯩ ꯁꯛꯕꯤꯗ꯭ꯔꯗꯤ
ꯅ ꯍꯜꯂ ꯇꯧꯔꯛꯑꯣ
ꯑꯦ ꯑꯩ ꯍꯥꯟꯅ ꯅꯉꯣꯟꯗ ꯍꯥꯏꯔꯤ ꯁꯤꯗꯤ
ꯅ ꯍꯥꯏꯂ ꯆꯀꯗꯕꯅꯤꯅꯦ
ꯅꯨꯄꯤꯅ ꯍꯥꯟꯅ ꯁꯛꯇ꯭ꯔꯗꯤ ꯅꯨꯄꯥꯅ ꯀꯃꯥꯏꯅ ꯁꯛꯇꯛꯇꯣꯏꯅꯣ ꯀꯩꯅꯣ ꯍꯧꯖꯤꯛ ꯀꯥꯟ ꯃꯇꯝꯗꯤ
ꯁꯛꯑꯣ ꯇꯥꯒꯦ ꯄꯦꯟꯅ ꯇꯥꯒꯦ ꯀꯅꯣ
ꯑꯁ ꯍꯩꯕ ꯃꯤ ꯌꯥꯝ ꯂꯩꯕꯅꯦ
ꯏꯁꯁꯦꯡꯉꯩꯅꯦ ꯑꯩ ꯇꯨꯝꯕ ꯌꯥꯔꯣꯏ ꯅꯪ ꯁꯛꯄꯤꯗ꯭ꯔꯗꯤ ꯃꯥ ꯁꯛꯄꯤꯌꯣ ꯍꯦ ꯅꯨꯄꯤ ꯏꯁꯩꯗꯣ ꯈꯪꯉꯦꯀꯣ
ꯍꯥꯥ
ꯍꯥꯥ
ꯍꯜꯂꯣ ꯍꯦ ꯅꯨꯄꯤ ꯏꯁꯩ ꯈꯪꯉꯦꯀꯣ ꯍꯜꯂꯣ
ꯍꯜꯂꯣ
ꯍꯜꯂꯣ
ꯍꯜꯂꯣ ꯇꯥꯕ꯭ꯔꯣ
ꯇꯥꯏꯑꯌꯦ ꯅꯣꯏ ꯅꯃꯀꯥꯟ ꯅꯥꯔꯦ ꯍꯥꯏꯅꯦ ꯀꯩꯅꯣ
ꯑꯣꯈꯣꯏ ꯏꯃꯥ ꯇꯥꯏ ꯍꯣꯏ ꯑ ꯑꯈꯣꯏ ꯏꯃ
ꯀꯥꯏ ꯋꯥꯔꯤꯅꯦꯗ ꯀꯩꯅꯣ
ꯑꯣ ꯎ
ꯎ ꯅꯪꯅꯦ ꯌꯥꯝ ꯆꯠꯄꯅꯦ ꯀꯩꯅꯣ
ꯍꯣꯏ ꯃꯤꯒꯤ ꯃꯤ ꯃꯤꯒꯤ ꯍꯣꯁ ꯍꯣ ꯄꯣꯠꯅꯤ ꯃꯤꯒꯤ ꯍꯣꯁꯄꯣꯠꯅꯤ
ꯑꯩꯁꯨꯅ ꯀꯥꯏꯅ ꯎ ꯃꯤ ꯀꯅꯥ ꯃꯤ ꯀꯌꯥ ꯂꯩꯔꯤꯅꯣ ꯅꯣꯏꯒꯤ
ꯑꯩꯈꯣꯏ ꯎꯝ ꯃꯤ ꯑꯍꯨꯝ ꯂꯩ
ꯌꯥꯝꯃꯤꯅ
ꯑꯥꯎ
ꯂꯩꯕ ꯅꯨꯡꯉꯥꯏꯅꯦꯀ
ꯏ
ꯑ ꯇꯨꯝꯅꯤꯡꯈꯦꯗ ꯑꯁꯨ ꯋꯥꯏꯁ
ꯑ
ꯅꯍꯪ ꯂꯩꯥꯏꯔꯛꯁ ꯃꯂꯦꯖ ꯇꯧꯍꯟꯕ ꯌꯥꯕ
ꯍꯣꯏ
ꯅꯪ ꯋꯥꯈꯜ ꯈꯜꯂꯒ ꯌꯥꯝ ꯋꯥꯔꯦ ꯑꯩ ꯀꯥꯏꯥꯏꯅ ꯅꯣꯛꯒ ꯅꯣꯏ ꯑꯁꯦꯡꯕꯩꯅꯦ ꯍꯥꯏꯔꯤꯁꯦ ꯀꯒꯤꯩꯅꯣ
ꯍꯥ
ꯁꯦꯡ ꯃꯅꯦꯕ ꯀꯩꯅꯣ
ꯍꯥꯥ
ꯅꯪ ꯋꯥꯈꯜ ꯈꯔꯒ ꯂꯩꯕ ꯄꯣꯊꯥꯐꯝ ꯈꯪꯗ꯭ꯔꯦ ꯍꯥꯏꯔꯤꯅꯦꯀ ꯑꯩꯅ
ꯑꯁ ꯎ ꯎꯝ
ꯁꯦꯡ ꯋꯥꯏꯅꯦ ꯁꯦꯡ ꯁꯦꯡ ꯋꯥꯏꯅꯦ ꯀꯩꯅꯣ ꯍꯒꯤꯅ ꯇ ꯀ ꯑꯁꯦꯡ ꯃꯅꯦ ꯂꯣꯛ ꯀꯅꯤ ꯎꯝ ꯅꯪꯒꯤꯗꯣ ꯀꯌꯥ ꯂꯩꯔꯤꯒꯦ ꯍꯜꯂꯣ ꯇꯥꯕ꯭ꯔꯣ ꯅꯪꯅꯦ ꯋꯥ ꯌꯥꯝ ꯆꯠꯄꯦꯅꯦ ꯀꯥꯏꯅ ꯑꯦ